ꯍꯂꯣ
ꯇꯕ꯭ꯔꯥ
ꯇꯥꯏꯅꯦ꯫ ꯇꯥꯔ ꯎ
ꯑꯩꯈꯣꯏꯗꯗꯤ ꯅꯣꯡ ꯆꯨꯑꯦ
ꯨꯡꯁꯥ ꯁꯍꯩ ꯑꯁꯤꯅꯗꯤ
ꯀꯣꯏꯗꯗꯤ ꯅꫭꯡ ꯆꯨꯋꯦ꯫
ꯁꯇꯤꯟ ꯌꯥꯎꯕ꯭ꯔꯥ꯫
ꯑꯝ ꯎꯝ ꯌꯥꯋꯦ ꯅꯪ ꯄꯨꯅꯤꯡꯉꯥꯏ ꯂꯥꯛꯀꯦ ꯍꯥꯏꯕ꯭ꯔꯥ
ꯎꯝ ꯂꯀꯦ ꯍꯧꯖꯤꯛ ꯂꯥꯛꯀꯦ ꯉꯥꯏꯔꯝꯃꯣ
ꯑꯥ
ꯀꯥ
ꯎꯝ
ꯍ ꯁ ꯇꯅꯦ
ꯍꯥ
ꯇꯅꯤꯡꯒ
ꯅꯨꯡꯁꯥ ꯁꯥꯔꯤꯉꯩꯗ ꯃꯤꯁ ꯇꯧꯕ꯭ꯔꯅꯦ ꯑꯩꯗꯤ ꯇꯧꯋꯦ
ꯏꯒꯤ
ꯑꯗꯨꯗꯩ ꯑꯗꯨꯃꯥꯏ ꯇꯥꯎꯋꯦ ꯑꯗꯨꯗꯤ ꯈꯪꯗꯕ꯭ꯔꯣ
ꯑꯩ ꯏ ꯏ ꯐꯦꯟ ꯑꯁ ꯐꯦꯟ ꯊꯥꯔꯗꯤ ꯏꯪ ꯈꯜꯂꯗꯤ ꯑꯃꯨꯛ ꯁꯥꯕ
ꯑ
ꯌꯥꯝ ꯁꯥꯏ ꯁꯤꯗꯗꯤ ꯁꯅꯕ꯭ꯔꯣ ꯑꯗꯨꯅꯤ
ꯇꯤ ꯏꯡꯑꯦꯅꯦ꯫ ꯄꯤꯟꯇꯔꯒꯨꯝꯕ ꯏꯪꯕꯅꯦ꯫
ꯀꯩꯗꯧꯉꯥꯏ ꯊꯣꯛꯀꯅꯤ
ꯃꯥꯋ ꯊꯣꯛꯄꯅꯦ ꯏꯝꯐꯥꯜꯗꯄꯧꯖꯤꯛꯉꯝꯅꯨꯡꯒꯤꯗꯣ ꯕꯥꯔꯗꯦ ꯂꯩꯕꯒꯤ ꯊꯣꯛꯄꯅꯦ ꯇ꯭ꯋꯦꯟꯇꯤ ꯐꯥꯏꯚ ꯑꯣ ꯉꯁꯤ ꯇ꯭ꯋꯦꯟꯇꯤ ꯐꯥꯏꯚ ꯀꯣ ꯉꯁꯤ ꯚꯥꯔꯠ ꯇꯦꯅꯦ ꯍꯥꯏꯕꯅꯦ
ꯒꯤ ꯌꯨꯝꯗꯣ
ꯎꯝ
ꯎꯝ ꯃꯣꯏꯒꯤ ꯀꯣꯠꯔꯤꯌꯥꯔꯗꯨꯣ ꯀꯣꯏꯂꯥ ꯊꯥꯕꯒꯨꯝ ꯇꯧꯏꯅꯦ ꯉꯔꯥꯡ ꯑꯩ ꯎꯕ ꯌꯨꯝ ꯃꯨꯛ ꯔꯤꯅꯣꯚꯦꯠ ꯇꯧꯕ꯭ꯔꯥ
ꯈꯪꯗꯦ ꯇꯧꯔꯝꯕꯁꯨ ꯁꯨ ꯌꯥꯏ ꯑꯩꯗꯤ ꯀꯨꯝꯗ꯭ꯔꯦ
ꯊꯕꯛ ꯀꯟꯅ ꯁꯨꯔꯝꯃꯤꯅꯦ ꯉꯔꯥꯡ ꯉꯔꯥꯡꯒ
ꯁꯨꯔꯝꯒꯅꯤ ꯃꯣꯏꯗꯣ ꯕꯔꯥꯒꯤ ꯌꯨꯝ ꯀꯣ ꯁꯅꯤꯉꯥꯏꯁꯨ ꯆꯨꯍ ꯍꯥꯏꯕꯅꯦ ꯂꯩꯒꯦꯔꯥ
ꯎꯝ ꯍꯝ ꯑꯩ ꯌꯥꯔꯣꯏ ꯏꯁꯇ꯭ꯔꯛ ꯇꯧꯔꯝꯒꯅꯤ ꯃꯣꯏꯁꯦ ꯀꯣ
ꯑꯩꯈꯣꯏꯒꯤ ꯑꯝ ꯑꯩꯈꯣꯏꯒꯤ ꯑꯄꯨꯏꯊꯦꯜꯗꯣ
ꯎꯝ
ꯃꯣꯏ ꯗꯤ ꯋꯥ ꯉꯥꯡꯕ ꯉꯥꯡ ꯉꯪ ꯉꯥꯡꯕꯅꯦ ꯃꯥꯗꯣ ꯀꯣꯁꯤꯞꯁꯨ ꯌꯥꯝ ꯇꯧꯍ ꯇꯧꯟ ꯇꯧꯕꯅꯦꯕ ꯍꯣ
ꯑꯗꯨꯒꯨꯝꯕ ꯇꯜꯂꯦ ꯑꯩꯈꯣꯏꯗꯤ ꯊꯦꯡ ꯊꯦꯡꯉꯥ ꯍꯜꯂꯛꯄꯀꯣ
ꯎꯝ ꯊꯦꯡ ꯊꯦꯡ ꯉ ꯍꯜꯂꯛꯄ ꯌꯥꯇꯦ
ꯂꯩꯅꯦ ꯎꯝ
ꯄꯨꯡꯗꯣ ꯁꯚꯦꯟꯒꯨꯝꯕ ꯌꯥꯎꯔꯗꯤ ꯒꯦꯠꯇꯣ ꯂꯣꯟꯔꯅꯤ
ꯚꯔꯥ ꯍꯥꯡꯕ ꯌꯥꯎꯕ꯭ꯔꯥ ꯃꯣꯏꯗ
ꯌꯥꯎꯕꯅꯦ
ꯉꯁꯤ ꯑꯣ ꯉꯁꯥꯏꯗꯧꯁꯨ
ꯎꯝ ꯍꯩ ꯑ ꯒꯦꯠꯀꯤ ꯃꯅꯥꯛꯇ ꯀꯣ ꯌꯨꯝ ꯑꯃ ꯂꯩꯕꯅꯦ
ꯍꯪꯕꯤꯌꯨꯀꯣ ꯑꯗꯨꯗꯤ ꯑꯩꯈꯣꯏ ꯁꯤꯅꯤꯌꯔ ꯑꯃ ꯀꯥꯎꯄꯨꯝꯗꯒꯤ ꯅꯨꯄꯥ ꯑꯃ ꯂꯩꯌꯦꯕ
ꯎꯪ
ꯃꯣꯏꯅ ꯔꯦꯟ ꯌꯥꯎꯔꯗꯤ ꯑꯝꯇ ꯅꯣꯏ ꯍꯪꯕꯤꯌꯨ ꯍꯥꯏꯕ
ꯑꯩꯀꯣ ꯑ ꯏꯟꯁ ꯇꯒ꯭ꯔꯥꯝꯗꯔ ꯑꯃ ꯎꯕꯅꯦ ꯒ꯭ꯔꯦꯁ ꯍꯥꯏꯅꯀꯣ ꯑꯗꯨꯋꯥꯏꯗ ꯇꯔꯨꯡꯗ ꯑꯥ ꯃꯤ ꯐ꯭ꯔꯦꯟ ꯂꯩꯅꯤꯡꯉꯩ
ꯂꯩꯅꯤꯡꯕ ꯑ ꯂꯩꯔꯗꯤ ꯂꯩꯕ ꯌꯥꯏꯌꯦ ꯗꯤ ꯑꯦꯝ ꯇꯧꯕꯤꯌꯣ ꯍꯥꯏꯕꯅꯦ ꯑꯩꯥ ꯀꯥꯎꯕꯀꯣ ꯃꯃꯤꯡꯗ
ꯊꯥꯔꯛ ꯑꯣ ꯌꯥꯎꯔꯗꯤ
ꯀꯩ ꯑ ꯑꯃꯨꯛ ꯍꯟꯒꯗ꯭ꯔꯥ ꯑꯗꯣ ꯃꯧꯋꯤꯗꯣ
ꯑꯃꯨꯛ ꯃꯣꯏ ꯗꯦꯂꯤ ꯆꯠꯀꯅꯤ
ꯅꯨꯡꯉꯍꯦꯅꯦ ꯃꯥꯥꯗꯤ
ꯍꯣꯏ ꯏꯆꯦꯒꯤ ꯅꯨꯄꯥꯗꯣ
ꯎꯝ
ꯀꯪꯈꯨ ꯑꯣꯏꯕꯒꯤꯀꯣ
ꯎꯝ
ꯃꯣꯏꯗꯣ ꯄꯩꯁꯥ ꯌꯥꯝ ꯄꯥꯏꯕꯒꯤꯀꯣ ꯃꯣꯏ ꯗꯦꯂꯤꯗꯁꯨ ꯁꯨ ꯔꯦꯁꯇꯨꯔꯦꯟꯠ ꯍꯥꯡꯕꯅꯦ ꯏꯝꯐꯥꯜꯗꯁꯨ ꯁꯨꯀꯣ ꯃꯣꯏꯒꯤ ꯁꯞꯋꯦ ꯍꯥꯏꯕ꯭ꯔꯥ ꯑꯗꯨ ꯍꯥꯡꯕꯅꯦ ꯑꯗꯨꯒ ꯃꯣꯏꯒꯤ ꯍꯣꯝ ꯁ꯭ꯇꯦꯀꯣ ꯍꯣꯇꯦꯜ ꯍꯣꯇꯦꯜꯁꯨ ꯍꯥꯡꯕꯅꯦ ꯏꯝꯐꯥꯜꯗ ꯑꯗꯨꯒ ꯎꯝ ꯃꯥꯒꯤ ꯅꯨꯄꯥꯒꯤ ꯃꯅꯥꯎ ꯅꯨꯨꯄꯤꯗꯣ
ꯎꯝ
ꯇꯥꯕ꯭ꯔ ꯑꯣ ꯗꯤꯖꯥꯏꯟꯅꯔ ꯅꯦꯕꯀꯣ
ꯎꯝ
ꯌꯥꯝ ꯃꯣꯏ ꯌꯥꯝ ꯅꯨꯡꯉꯥꯏꯕꯅꯤ
ꯑꯍꯟꯁꯨ ꯑꯗꯨꯃꯥꯏ ꯕꯥꯔꯠꯗꯦ ꯇꯧꯕ꯭ꯔꯥ ꯑꯍꯟꯁꯨ ꯑꯗꯨꯃꯥꯏ ꯕꯥꯔꯠꯗꯦ ꯇꯧꯕꯔꯥ
ꯍꯣꯏ ꯇꯧꯋꯦꯅꯦ ꯑꯥ ꯖꯤꯉꯥꯝꯂꯨꯡꯒꯤ ꯃꯆꯥ ꯈꯣꯏꯗꯣ
ꯎꯝ
ꯂꯣꯏ ꯑꯦꯝꯄ꯭ꯂꯣꯏꯌꯤꯅꯦꯀꯣ ꯃꯣꯏꯗꯣ
ꯎꯝ
ꯑ ꯅꯨꯄꯤ ꯑ ꯑꯩꯈꯣꯏ ꯏꯆꯦꯒꯀꯣ ꯍꯣꯏ ꯑꯩꯈꯣꯏ ꯏꯆꯦꯁꯨ ꯏꯌꯔꯍꯣꯁꯇꯦꯁꯅꯤꯀꯣ ꯑꯗꯨꯒ ꯃꯥꯒꯤ ꯅꯨꯄꯤ ꯑꯍꯟꯒꯤ ꯃꯆꯦꯁꯨ ꯀꯔꯤꯔꯥ ꯀꯣꯇꯔ ꯍꯥꯏꯕ꯭ꯔꯥ ꯑꯗꯨꯗ ꯃꯣꯏ ꯊꯕꯛ ꯇꯧꯕꯀꯣ
ꯀꯣꯠꯇꯔ
ꯎꯝ
ꯀꯠꯇꯔ
ꯑꯥ ꯍꯣꯏ ꯀꯇꯥꯔ ꯍꯥꯏꯕ
ꯍꯍꯥ
ꯑꯗꯨꯒ ꯃꯥꯅ ꯃꯆꯥꯅꯨꯄꯤ ꯃꯤꯅ ꯗꯦꯜꯂꯤꯗ ꯂꯩꯕ
ꯎꯝ ꯃꯆꯥ ꯀꯌꯥ ꯂꯩꯌꯦ ꯃꯣꯏ ꯃꯆꯥꯥꯀꯤꯌꯥ ꯂꯩꯌꯦ
ꯑꯥ
ꯃꯆꯥ ꯀꯌꯥ ꯂꯩꯌꯦ
ꯃꯆꯥ ꯀꯣ
ꯎꯝ
ꯑꯁꯤ ꯑꯩꯈꯣꯏ ꯏꯈꯣꯏ ꯏꯛ ꯃꯇꯇꯣꯟ ꯍꯥꯏꯕ꯭ꯔꯥ ꯅꯄꯣꯟꯕꯅ ꯑꯅꯤ ꯀꯣ ꯑꯗꯨꯒ ꯁꯤꯛꯁ ꯒꯨꯝꯕꯔꯥ ꯈꯡꯗꯦ ꯐꯔꯁꯀꯤꯗꯣ
ꯌꯥꯝꯕꯅꯦ
ꯎꯝ ꯗꯣꯜꯂꯤ ꯊꯤꯝ ꯑ ꯀꯤꯂꯦꯞ ꯑꯗꯨꯒ ꯃꯔꯤꯔꯥ ꯃꯉꯥꯔꯥ ꯍꯣꯡꯗꯦ
ꯑꯃꯨꯛ ꯇꯧꯔꯛꯑꯣ